ꯑ ꯍꯜꯂꯣ
ꯑꯥꯎ
ꯑꯕ꯭ꯔꯣ
ꯍꯂꯣ
ꯇꯥꯕ꯭ꯔꯣ
ꯑꯣ
ꯇꯕ꯭ꯔꯣ
ꯀꯩꯅꯣ ꯐꯣꯟ ꯇꯧꯔꯛꯑꯒ ꯑꯋꯥ ꯉꯥꯡꯗꯕꯤꯗ ꯂꯩꯔꯦ ꯑꯗꯨꯕꯣ
ꯅꯪꯒꯦꯟꯅꯔ ꯋꯥꯃꯁꯨ ꯌꯥꯗꯦ
ꯇꯥꯗꯕ꯭ꯔꯣ
ꯇꯥꯏꯌꯦ ꯇꯥꯏꯌꯦ
ꯀꯔꯤꯒꯤꯅꯣ ꯐꯣꯟ ꯇꯧꯔꯛꯑꯒ ꯋꯥ ꯉꯥꯡꯗꯕꯤꯗ ꯂꯩꯔꯤꯗꯣ
ꯇꯥꯗ꯭ꯔꯣ ꯍ
ꯀꯩꯅꯣꯕ ꯅꯪ ꯐꯣꯟ ꯇꯧꯔꯛꯑꯒ ꯇꯥ ꯋꯥ ꯉꯥꯡꯗꯕꯤꯗ ꯂꯩꯔꯤꯗꯣ ꯍꯥꯏꯕ ꯍꯧꯖꯤꯛꯇꯣ
ꯑꯗꯨ ꯅꯪ ꯇꯥꯗ꯭ꯔꯣꯕ ꯍꯧꯖꯤꯛ
ꯀꯩ ꯍꯥꯏꯕ
ꯇꯥꯗ꯭ꯔꯣ ꯍꯥꯏꯕ
ꯇꯥꯏꯌꯦꯕ ꯑꯗꯣ ꯅꯪ ꯍꯥꯟꯅ ꯇꯧꯔꯛꯄꯗꯒ ꯇꯥꯗꯦꯕ ꯅꯪ ꯋꯥ ꯉꯥꯡꯗꯦꯕ
ꯅꯦꯋꯣꯛꯅꯅꯦ ꯈꯜꯂꯣ ꯑꯗꯨꯗꯤ
ꯈꯟꯗꯦ ꯑꯩ ꯈꯟꯗꯦ ꯃꯤꯗ ꯃꯤꯗ ꯌꯦꯡꯉ ꯂꯩꯕ ꯑꯣꯏꯔꯝꯃꯅꯦ
ꯅꯨꯡꯗꯥꯡꯗꯕꯨ ꯀꯥꯏ ꯃꯤꯅꯣ
ꯀꯅꯥ ꯈꯪꯉꯦ
ꯑꯩꯅ ꯌꯦꯡꯉꯤꯁꯦ ꯎꯄꯥꯝꯕꯤ ꯑꯇꯌꯥ
ꯑꯇꯤꯌꯥ ꯌꯧꯔꯦꯅꯦ
ꯁꯤꯈꯔ ꯌꯦꯏ ꯏꯅꯦꯌꯦꯡ ꯀꯃꯥꯏꯅ ꯌꯦꯡ꯭ꯔꯅꯤ ꯑꯇꯩꯗꯤ ꯃꯥꯒꯤ ꯅꯦꯠꯋꯥꯛ ꯌꯥꯗ꯭ꯔꯒ
ꯀꯩꯕ
ꯅꯪꯒꯤ ꯅꯪꯒꯤ ꯅꯦꯠꯔꯣꯛ ꯌꯥꯗ꯭ꯔꯒ
ꯌꯥꯏꯍꯦ ꯑꯩꯒꯤꯅꯦ ꯌꯥꯝ ꯌꯥꯏ
ꯍ
ꯐꯖꯅ ꯇꯥꯗꯕ꯭ꯔꯣ ꯑꯩꯒꯤꯁꯦ
ꯎꯝ ꯄꯥꯎꯖꯤ ꯇꯪ ꯍꯩꯅꯧ ꯇꯥꯕ ꯇꯥꯔꯦ ꯇꯥꯔꯦ ꯇꯥꯔꯦꯕ
ꯍꯣꯏꯅꯦ ꯍꯣꯏꯅꯦ
ꯑꯁꯤꯗ ꯍꯩꯅꯣ ꯑꯃ ꯇꯥꯕꯅꯦꯕꯀꯣ
ꯑꯥ
ꯍꯩꯅ ꯑꯃ ꯇꯥꯕꯗ ꯃꯤ ꯆꯦꯟꯊꯣꯛꯑꯒ ꯐꯪꯉꯔꯣꯏ ꯇꯥꯏꯞꯇꯗꯣ ꯏꯁꯄꯤꯠꯇ ꯆꯦꯡꯊꯣꯛꯑꯒ ꯍꯩꯅꯣꯜ ꯤ ꯊꯤꯉ ꯂꯩ ꯇ꯭ꯔꯁꯨ ꯂꯩꯥꯏ ꯀꯥꯞꯄꯒ
ꯅꯣꯏꯗ ꯍꯩꯅꯧ ꯌꯥꯝ ꯂꯩꯕ꯭ꯔꯣꯅꯦ
ꯈꯣꯏꯗ ꯅꯠꯇꯦꯗ
ꯃꯤꯒꯤꯔꯣ
ꯑꯥ ꯀꯩꯅꯣ ꯃꯨꯟꯕꯒꯤꯀꯣ ꯃꯊꯟꯇ ꯇꯥꯕ
ꯅꯪꯁꯨ ꯈꯨꯜꯂꯨꯅꯦ ꯑꯗꯨꯗꯤ
ꯑ ꯑꯩꯅꯧ ꯃꯨꯟꯕ ꯇꯥꯕꯗꯕꯨ ꯌꯥꯝ ꯇꯥꯈꯗ꯭ꯔꯕꯅꯤ ꯑꯃ
ꯑꯃ ꯇꯕ ꯇꯥꯕꯗꯨꯅ ꯑꯗꯨꯝ ꯂꯧꯕ ꯌꯥꯗ꯭ꯔꯣ
ꯑꯗꯨ ꯃꯤ ꯆꯤꯟꯊꯣꯛꯑꯦ ꯍꯥꯏꯔꯤꯗꯨ ꯇꯥꯗꯔꯛꯑꯣ
ꯃ ꯃꯣꯏꯒꯦꯔ
ꯃꯣꯏꯒꯤ ꯅꯠꯇꯦ ꯑꯩꯈꯣꯏꯁꯨ ꯑꯉꯥꯡ ꯑꯣꯏꯔꯤꯉꯩꯗ ꯃꯤꯈꯣꯏꯒꯤ ꯍꯌꯥꯥꯎꯁꯦ ꯂꯣ ꯂꯣ ꯂꯣ ꯂꯣꯅ ꯍꯨꯔꯥꯟ ꯍꯨꯔꯜꯂꯝꯕꯅꯤꯅꯦ
ꯑꯔꯥꯟꯕ ꯋꯥꯔꯤ ꯑꯃꯀꯛ ꯍꯥꯏꯔꯛꯏꯅꯦ
ꯑ ꯃꯇꯝꯗꯨ ꯅꯨꯡꯁꯤꯔꯦ
ꯅꯣꯏꯕꯨ ꯍꯨꯔꯥꯟꯗꯨꯕꯨ ꯍꯩꯕ꯭ꯔꯨꯅꯦ ꯍꯩꯔꯝꯗꯣꯏ ꯃꯥꯟꯂꯦꯗ
ꯍꯩꯅꯧ ꯍꯦꯛꯇꯨꯗꯤ ꯑꯩꯅ ꯃꯤꯈꯣꯏꯒꯤ ꯍꯩꯅꯧꯗꯣ ꯑꯩꯈꯣꯏꯅ ꯆꯩ ꯑꯃ ꯄꯥꯏꯔꯒ ꯀꯂꯒ ꯍꯒꯤꯅꯦ
ꯑꯩꯁꯨ ꯍꯦꯟꯅ ꯍꯨꯔꯥꯟ ꯂꯥꯛꯁꯦꯔ ꯍꯨꯔꯥꯟꯁꯦꯔ ꯈꯟꯕꯅꯦ ꯉꯔꯥꯡꯗꯣ
ꯎꯝ ꯑ ꯑꯩꯅ ꯍꯨꯔꯥꯟꯕꯩ ꯋꯥ ꯍꯥꯏꯔꯒꯦ ꯅꯪꯁꯨ ꯍꯨꯔꯥꯟꯕꯅꯤꯡꯉ
ꯉꯔꯥꯡ ꯑꯁꯤ ꯅꯍꯥꯟ ꯑꯩ ꯑ ꯍ
ꯀꯩ ꯊ ꯍꯔ ꯀꯩ
ꯑꯃ ꯄꯨꯔꯛꯄꯗꯣ ꯑꯁ ꯀꯩꯅꯣ ꯁꯣꯔꯤ ꯃꯆꯥꯁꯦ ꯗꯈꯔꯦ
ꯎꯝ ꯅꯪꯗꯤ ꯍꯧꯨꯁꯨꯈꯩ ꯁꯔꯤꯕꯔꯕ
ꯍꯥ
ꯅꯪꯗꯤ ꯍꯧꯖꯤꯛ ꯀꯩꯒꯤ ꯁꯨꯔꯤ ꯄꯥꯏꯔꯤꯕ
ꯃꯔꯝ ꯂꯩ ꯍꯥꯏꯩꯗꯣꯛꯄ ꯌꯥꯗꯦ
ꯅꯪ ꯈꯨꯖꯤꯅ ꯀꯩ ꯌꯦꯔꯣ
ꯅꯇ ꯀꯖꯤꯤꯡ ꯀꯥꯔꯇ ꯁꯣꯔꯤꯅ ꯈꯨꯖꯤꯟ ꯀꯛꯄ ꯌꯥꯕ꯭ꯔꯣꯅꯦ
ꯍꯥꯏꯗꯤ ꯁꯔꯤ ꯏ ꯅ
ꯁꯨꯔꯤꯅ ꯈꯨꯖꯤꯟ ꯀꯛꯄ ꯌꯥꯕ꯭ꯔꯕ
ꯑꯦꯗꯤ ꯆꯨꯝꯅ ꯈꯜꯂꯤꯕ
ꯎꯝ
ꯈꯜꯂꯤꯅꯦꯕ ꯈꯜꯂꯤꯅꯦꯕ
ꯀꯛꯄꯕꯨꯗꯤ ꯌꯥꯏꯗ ꯍꯥꯏꯅꯗꯤ
ꯎꯝ ꯍꯟꯗꯛꯁꯦ ꯁꯥꯕ ꯁꯥꯕꯅ ꯌꯥꯗ꯭ꯔꯦꯗ
ꯍꯥꯥ
ꯍꯟꯗꯛꯁꯦ ꯁꯥꯕꯅ ꯌꯥꯗ꯭ꯔꯦ
ꯁꯥꯏ ꯍꯣꯏ ꯌꯥꯝ ꯆꯥꯏ ꯑꯗꯣ ꯈꯔ ꯀꯩꯅꯣ ꯅꯣꯡꯃꯃꯤ ꯃꯃꯤ ꯇꯧꯔꯛꯄꯒꯤꯀꯣ ꯈꯔꯗꯤ ꯂꯏ ꯈꯔꯗꯤ ꯅꯨꯡꯉꯥꯏ ꯅꯍꯥꯟꯗꯒꯤ ꯍꯥꯏꯔꯗꯤ ꯁꯤꯔꯗꯤ ꯁꯥ ꯑꯗꯨꯒꯤ ꯂꯩꯕ ꯌꯥꯗꯦ ꯅꯣꯏ ꯑꯗꯨ ꯈꯔ ꯏꯪꯉꯝꯒꯅꯤ ꯅꯠꯇ꯭ꯔꯣ
ꯈꯔꯛꯄꯗ ꯏꯪꯉꯦ ꯑꯗꯨꯝ ꯁꯥꯏꯗ
ꯏꯁꯂꯨ ꯁꯥꯏꯗ ꯀꯩꯅꯣ ꯈꯔ ꯏꯪꯕꯒꯤ
ꯁꯥꯒꯟꯕꯅꯦꯅ ꯑꯗꯨꯝ ꯁꯥꯏꯌꯦꯕ
ꯁꯒꯔꯁꯨ ꯈꯥꯡꯕ ꯍꯩ ꯍꯥꯏꯌꯣ
ꯍꯩꯕꯕꯨꯗꯤ ꯍꯩ ꯑꯗꯨꯝ ꯁꯥꯏꯌꯦ ꯍꯥꯏꯕ ꯋꯥꯠꯅꯤ ꯑ
ꯀꯅꯥꯅ ꯂꯔꯦ ꯑꯃ ꯀꯅ ꯄꯥꯔꯤꯅꯦ
ꯃꯤ ꯑꯣꯐꯤꯁꯥꯔ ꯑꯆ ꯁꯤꯅꯤ ꯑꯣꯐꯤꯁꯥꯔ ꯑꯆꯧꯕ ꯑꯣꯏꯅꯤꯡꯕꯔꯤ ꯀꯩꯅꯣ
ꯎꯝ
ꯗꯨꯅꯦ ꯗꯨꯅꯦ
ꯑ ꯑꯩꯈꯣꯏꯗꯤ ꯎꯄꯥꯏ ꯂꯩꯇ꯭ꯔꯦꯍꯦ
ꯑꯩꯁꯨ ꯌꯥꯝꯅ ꯄꯜꯂꯍꯦ ꯁꯣꯔꯤ ꯇꯦꯛ ꯈꯟꯕꯁꯤꯗꯤ ꯅꯣꯏꯁꯨ ꯑꯗꯨꯝ ꯌꯥꯔꯦ ꯑꯗꯨꯗꯤ ꯌꯥꯕꯒꯤ ꯏꯁꯀꯣꯔ ꯐꯖꯅ ꯀꯥꯔꯤꯗꯨꯗꯤ
ꯑꯩꯈꯣꯏꯗꯤ ꯃꯇꯝ ꯍꯦꯟꯈ꯭ꯔꯦ ꯑꯣꯐꯤꯁꯥꯔ ꯑꯣꯏꯅꯤꯡꯉꯔꯁꯨ ꯃꯇꯝ ꯍꯦꯟꯈ꯭ꯔꯦ
ꯁꯤ ꯃꯇꯝ ꯍꯦꯟꯈ꯭ꯔꯦ ꯀꯅ ꯅꯣꯏꯕꯨ ꯍꯅꯨꯔꯕꯣꯅꯦ
ꯁꯔꯤ ꯑꯣꯏ ꯂꯩꯔꯦ ꯁꯔꯤ ꯑꯣꯏ ꯂꯩꯔꯦ
ꯁꯔ ꯑꯣꯜꯂꯁꯨ ꯍꯟꯅꯨꯔꯕꯣꯕꯥ
ꯅꯨꯔꯦ ꯍꯥꯏꯕꯒ ꯆꯞ ꯃꯥꯟꯅꯔꯦꯗ ꯅꯠꯇ꯭ꯔ ꯑꯁ ꯑꯩꯈꯣꯏ ꯊꯥꯏꯅꯗꯤꯀꯣ ꯑꯉꯥꯡ ꯑꯣꯏꯔꯤꯉꯩꯗ
ꯑꯉꯥꯡ ꯑꯣꯏꯔꯤꯉꯩꯗ ꯀꯩꯗꯧꯋꯦꯕ
ꯑꯩ ꯊꯥꯏꯅꯗꯤ ꯑꯉꯥꯡ ꯑꯣꯏꯔꯤꯉꯩꯗ ꯑꯁ ꯌꯥꯝ ꯅꯨꯡꯉꯥꯏꯖꯅꯤ ꯑꯗꯨꯒꯤ ꯃꯇꯝꯗꯨ ꯄꯥꯝꯃꯤ
ꯅꯣꯏ ꯑꯉꯥꯡ ꯑꯣꯏꯔꯤꯉꯩꯗ ꯀꯩꯗꯧꯕ
ꯂꯧꯕꯨꯛ ꯇ ꯆꯠꯂꯒ ꯂꯧꯕꯨꯛꯇ ꯑꯃ ꯑꯊꯨꯝꯕ ꯑꯃ ꯂꯩꯕꯗꯣ ꯈꯪꯕ꯭ꯔꯣ ꯀꯣꯛ ꯊꯨꯝ ꯍꯥꯏꯕ꯭ꯔꯥ ꯀꯩꯅꯣꯝꯃ
ꯉꯥꯟ ꯑꯦ ꯑꯉꯥꯡꯕꯗꯨꯔꯣ
ꯑꯃꯨꯕꯗꯨ ꯑꯃꯨꯕ
ꯑꯃꯨꯕꯗꯤ ꯈꯪꯗꯦ ꯑꯩꯗꯤ
ꯀꯔꯤ ꯑꯉꯥꯡꯕ ꯀꯔꯤ ꯂꯩꯕ꯭ꯔꯥꯗ ꯑꯁꯤ ꯃꯥꯒꯤ ꯀꯣꯚꯔꯗꯨ ꯈꯣꯛꯊꯣꯛꯑꯒ ꯋꯥꯏꯠ ꯑꯣꯏꯕꯗꯨ ꯑꯗꯨꯒ ꯆꯥꯕꯗꯨ ꯑꯗꯨ
ꯀꯩꯅꯣ ꯏꯁꯇ꯭ꯔꯣꯕꯦꯔꯤ ꯃꯥꯟꯕ ꯅꯦꯛ ꯑꯩ ꯍꯥꯏꯕꯗꯤ
ꯑꯗꯨꯒꯤꯗꯣ ꯂꯧꯔꯒꯀꯣ ꯑꯗꯨꯝ ꯊꯤꯕ ꯆꯠꯂꯦꯕ ꯑꯗꯨ ꯊꯤꯌꯦ ꯑꯗꯨꯗꯩꯗꯤ ꯑꯗꯨ ꯊꯤꯔꯒ ꯆꯥꯏꯌꯦꯦ ꯑꯗꯨꯒ ꯑꯃꯨꯛ
ꯌꯥꯝꯅ ꯅꯤꯡꯁꯤꯡꯉꯛꯑꯦ ꯍꯥꯏꯌ
ꯑꯁ ꯌꯥꯝ ꯅꯨꯡꯁꯤꯖꯅꯤ ꯏꯔꯣꯏꯕꯒ ꯇꯝꯃꯤꯅꯤ ꯏꯔꯣꯏꯕꯒ ꯇꯝꯃꯦ ꯑꯃꯨꯛ ꯑꯁ ꯍꯧꯖꯤꯛꯐꯥꯎ ꯍꯩꯗ꯭ꯔꯤ
ꯑꯇꯩꯩꯔꯣꯏꯕꯗꯤ ꯀꯩꯅꯣ ꯅꯍꯥꯟ ꯑꯩꯈꯣꯏ ꯀꯩꯅꯣ ꯁ꯭ꯀꯨꯜ ꯄꯤꯛꯅꯤꯛ ꯆꯠꯄꯅꯦꯕ
ꯑ
ꯑꯩꯈꯣꯏ ꯀꯩꯅꯣ ꯑꯥ ꯔꯦꯡꯀꯔꯁꯤꯡ ꯆꯠꯄꯅꯦꯕ ꯋꯥꯟ ꯇꯨ ꯊ꯭ꯔꯤ ꯐꯪꯕꯁꯤꯡꯗꯣ ꯔꯦꯡ ꯋꯥꯟ ꯇꯨ ꯊ꯭ꯔꯤ ꯐꯪꯕꯁꯤꯡꯗꯣ ꯑꯩꯈꯣꯏ ꯆꯠꯄꯅꯦꯕ ꯆꯠꯄ ꯃꯇꯝꯗ ꯑꯩꯗꯣ ꯑꯇꯩꯁꯤꯡ ꯈꯔ ꯑꯩꯈꯣꯏꯒꯤ ꯍꯟꯕ ꯀ꯭ꯂꯥꯁ ꯆꯨꯍꯟꯕꯁꯤꯡꯗꯣ ꯃꯣꯏꯅ ꯏꯔꯣꯏꯕꯗꯣ ꯌꯥꯝ ꯅꯨꯡꯉꯥꯏꯔꯒ ꯏꯔꯣꯏꯔꯒ ꯂꯩꯕ ꯌꯥꯝꯅ ꯀꯩꯅꯣ
ꯑꯩꯗꯤ ꯌꯥꯝꯅ ꯅꯦꯝꯕ꯭ꯔꯥ ꯀꯩꯅꯣ ꯇꯧꯁ ꯀꯩꯅꯣ ꯅꯦꯝꯕ ꯍꯥꯏꯕ꯭ꯔꯣ ꯑꯗꯣ
ꯑꯣꯏ ꯏꯁꯤꯡꯗꯨꯔꯣ
ꯑꯥ ꯊꯨꯞꯄ꯭ꯔꯥ ꯊꯨꯞꯄ ꯍꯥꯏꯕ꯭ꯔꯥ ꯀꯩꯅꯣ ꯑꯗꯣ ꯈꯪꯗꯕ ꯑꯩꯗꯣ ꯑꯩꯗꯤ ꯑꯁ ꯌꯥꯝꯅ ꯅꯨꯡꯉꯥꯏꯔꯒ ꯂꯣꯏꯔꯒ ꯂꯩꯕꯗꯨꯗ ꯑꯩꯗ ꯍꯦꯛꯇ ꯑꯩ ꯑꯩꯗꯤ ꯑꯗꯨꯝ
ꯂꯨꯞꯄꯦ
ꯂꯄꯦ ꯑꯗꯨꯗꯒꯤ ꯑꯁ ꯑꯗꯨꯗꯒꯤ ꯑꯩ ꯑꯩꯗꯣ ꯌꯥꯝ ꯀꯤꯈ꯭ꯔꯦꯕ ꯑꯗꯨꯗꯒꯤ ꯑꯗꯨꯝ ꯄꯪꯈ꯭ꯔꯦ
ꯅꯪ ꯏꯔꯣꯏꯕ ꯍꯩꯌꯦ ꯍꯥꯏꯕ ꯅꯠꯇ꯭ꯔꯒꯅꯦ
ꯑꯩꯈꯣꯏ ꯈꯨꯟꯗ ꯃꯣꯏ ꯏꯔꯣꯏꯕꯗꯨꯗꯤ ꯍꯩꯌꯦ
ꯎꯝ ꯅꯪꯒꯤ ꯈ꯭ꯋꯥꯡꯃꯨꯛ ꯑꯣꯏꯕꯗꯒ
ꯀꯕꯥ
ꯅꯪꯒꯤ ꯈ꯭ꯋꯥꯡ ꯃꯣꯛ ꯏꯁꯤꯡꯗꯣ
ꯑꯦ ꯅꯠꯇꯦ ꯑꯩ ꯑꯩ ꯂꯨꯞꯄꯦ ꯑꯗꯨꯝ ꯂꯨꯞꯄ ꯑꯗꯣ ꯎ ꯀꯩꯅꯣ ꯃꯣꯏ ꯀꯩꯅꯣ ꯇꯧꯕꯗꯨꯗꯤ ꯍꯩꯇꯦ ꯑꯩꯁꯦ ꯎꯝ ꯊꯣꯡꯉꯒ ꯂꯩꯕꯗꯣ
ꯑꯝ
ꯑꯗꯨꯗꯤ ꯍꯩꯇꯦ ꯇꯥꯎꯔꯒ ꯂꯩꯕꯗꯣ ꯑꯗꯨ ꯗꯤ ꯍꯩꯇꯦ ꯑꯗꯨ ꯅꯠꯇꯕꯤꯗ ꯍꯦꯛ ꯏꯔꯣꯏ ꯑ ꯊꯣꯛ ꯀꯩꯅꯣ ꯇꯧꯕꯗꯣ ꯑꯗꯨꯗꯤ ꯍꯩꯌꯦꯕ ꯑꯗꯨꯝ ꯇꯥꯎꯔꯒ ꯂꯩꯕ ꯑꯗꯨꯗꯤ ꯍꯩꯇꯦ
ꯑꯣ ꯑꯣ ꯑꯗꯨ ꯍꯩꯇ꯭ꯔꯒ ꯍꯩꯌꯦ ꯍꯥꯏꯔꯤꯏꯅꯦꯕ
ꯁꯌꯦ ꯀꯩꯅꯣ ꯅꯪꯗꯤ ꯇꯥꯎꯕ ꯅꯪꯗꯤ ꯎ ꯍꯦꯛ ꯊꯣꯛꯄ ꯐꯥꯎ ꯍꯩꯇ꯭ꯔꯒ
ꯌꯥꯝ ꯈꯪꯉꯀꯣ
ꯈꯪꯉꯦ ꯀꯩꯅꯣ
ꯎ
ꯑꯩ ꯃꯤꯠꯅ ꯎꯔꯤꯅꯦ ꯃꯤꯠꯅ ꯎꯕ ꯂꯥꯛꯑꯁꯦ
ꯌꯥꯝ ꯈꯪꯒꯅꯦꯅꯤ
ꯌꯥꯝ ꯈꯪꯉꯦ ꯌꯥꯝ ꯈꯪꯉꯦ ꯑꯩꯈꯣꯏꯗꯤ ꯌꯥꯝ ꯈꯪꯉꯦ
ꯑꯩꯈꯣꯏꯁꯨ ꯍꯟ ꯄꯤꯛꯅꯤꯛ ꯆꯠꯄ ꯃꯇꯝꯗ
ꯎꯝ
ꯑꯁꯤ ꯇꯨꯔꯦꯜ ꯑꯃ ꯂꯥꯜꯂꯤꯅꯦ ꯑꯩꯅ
ꯎꯝ ꯌꯥꯝ ꯊꯥꯖꯈ꯭ꯔꯦꯗ
ꯏꯁꯁ ꯍꯩꯕꯅꯦ ꯑꯩꯅ ꯏꯁꯤꯡꯗ ꯀꯤꯕ ꯍꯅꯦ
ꯇꯨꯔꯦꯟ ꯂꯥꯝꯕꯕꯨ ꯏꯁꯤꯡ ꯀꯩꯅꯣ ꯈꯣꯡ ꯈꯣꯕꯤ ꯑꯃ ꯃꯅꯥꯛꯇ ꯈ ꯈꯛꯇ
ꯑ
ꯌꯥꯝ ꯂꯨꯕꯅꯤ ꯍꯥꯏꯌꯦ
ꯀꯨꯝꯕꯤꯒꯤ ꯃꯅꯥꯛꯇ ꯈꯛꯇ
ꯎ ꯌꯥꯝ ꯂꯨꯕꯅꯦ ꯑꯗꯨ ꯏꯁꯤꯡꯗꯨ ꯇꯨꯔꯦꯟꯗ ꯐꯣꯔꯁꯨ ꯂꯥꯛꯑꯦ ꯑꯗꯨꯗ ꯑꯩꯅ ꯏꯔꯣꯏ ꯏꯔꯣꯏꯔꯒ ꯂꯥꯟꯊꯣꯛꯄꯅꯦ
ꯎꯝꯝ ꯍꯣꯏꯅꯦ ꯍꯣꯏꯅꯦ ꯊꯥꯖꯔꯦꯅꯦ ꯊꯥꯖꯔꯦꯅꯦ
ꯎ
ꯌꯥꯝ ꯍꯩꯌꯦ ꯀꯃꯤ ꯑꯃ ꯆꯥꯗꯔꯣꯏꯕ ꯍꯩ